ꯎꯝ
ꯆꯥꯏꯜꯍꯨꯗ ꯃꯦꯃꯣꯔꯤꯑꯤ ꯌꯥꯝ ꯅꯨꯡꯉꯥꯏ ꯅꯨꯡꯉꯥꯏꯕ ꯋꯥꯔꯤ ꯌꯥꯝ ꯂꯩꯌꯦꯕ ꯑꯗꯒꯤ ꯑꯩꯈꯣꯏ ꯕꯥꯆꯧꯒꯤ ꯃꯆꯥ ꯁꯤꯅ ꯑꯩꯈꯣꯏ ꯗꯗꯥꯗꯪ ꯑꯗꯨꯒ ꯁꯀꯜ ꯆꯠꯂꯝꯗꯥꯏ ꯏꯔꯣꯏꯖꯔꯅꯤ ꯊꯣꯡꯒꯥꯁꯤꯗ ꯈꯣꯡ ꯌꯧ ꯌꯥꯠꯂꯅꯤ ꯅꯧꯔꯤꯕꯅꯤꯅꯀꯣ ꯑꯗꯨꯃꯥꯏꯅ ꯇꯧ ꯑꯩꯈꯣꯏ ꯗꯗꯥꯒꯤ ꯁꯥꯏꯀꯜꯁꯤꯗ ꯏꯕꯥꯅꯤꯁꯦ ꯑꯗꯨꯝ ꯁꯥꯏꯀꯜ ꯊꯧꯔ ꯆꯠꯇꯣꯏꯅꯦ ꯃꯥꯅ ꯊꯧꯕ ꯑꯩꯅ ꯇꯣꯡꯕ ꯑꯗꯨꯒ ꯃ ꯆꯤꯡꯅ ꯐꯠꯇ꯭ꯔꯤꯁꯨ ꯑꯩꯈꯣꯏ ꯃꯥꯆꯧꯕꯤ ꯍꯣꯢ ꯃꯄꯥꯝꯁꯤꯗ ꯆꯠꯂꯦ ꯁꯥꯏꯀꯜ ꯇꯣꯡꯉꯒ ꯂꯩꯀꯥꯏꯕꯨꯗꯤ ꯄꯨ ꯄꯨꯟꯗꯕ ꯑꯗꯨꯒ ꯀꯥꯈꯠꯂꯛꯑꯣ ꯍꯥꯏꯕ ꯅꯦꯅꯦꯁꯦ ꯃꯥꯃꯣ ꯅꯨꯄꯤꯁꯤꯅ ꯑꯩꯅ ꯀꯥꯈꯠꯂꯛꯑꯔꯣꯏꯒꯦ ꯉ ꯉꯁꯤꯗꯤꯅ ꯍꯥꯏꯕ ꯑꯗ ꯇꯟꯖꯥ ꯁꯤꯗ ꯅꯣꯡꯁꯦ ꯆꯨꯈꯠꯂꯛꯑꯅꯦ ꯑꯩꯈꯣꯏ ꯗꯥꯁꯤꯅ ꯊꯔꯣꯏ ꯀꯥꯡꯒꯧ ꯆꯥꯈꯤꯅꯤ ꯑꯩ ꯗꯤꯅ ꯍꯥꯏꯔꯕ ꯑꯩꯗꯤ ꯆꯥꯔꯣꯏ ꯍꯥꯏꯔ ꯅꯣꯡꯖꯦ ꯆꯨꯔꯁꯨ ꯑꯩ ꯑꯗꯨꯝ ꯂꯦꯞꯄ ꯂꯩꯔꯔꯕꯀꯣ ꯅꯦꯅꯦꯁꯤꯅ ꯀꯔꯤ ꯑꯉꯥꯡ ꯅꯣꯅꯦꯁꯤꯕꯣ ꯁꯨꯡꯀꯥ ꯀꯥꯔꯛꯎ ꯌꯥꯗꯕꯁꯤꯕꯣ꯫ ꯑꯩꯈꯣꯢ ꯗꯥꯗ ꯆꯠꯂꯁꯦ ꯍꯥꯢꯕ ꯑꯩꯅ ꯃꯥꯅ ꯊꯔꯣꯏ ꯀꯥꯡꯍꯧ ꯆꯥꯒ ꯅꯦ ꯑꯗꯨꯗꯩꯗꯤ ꯀꯥꯔꯛꯑꯔꯣꯏ ꯍꯥꯏꯔꯒ ꯑꯩꯈꯣꯏꯒꯤ ꯍꯥꯏꯗꯣꯛꯎꯕꯒꯤ ꯢ ꯏꯀꯥꯢꯕꯤ
ꯑꯥ
ꯎꯝꯝ ꯂꯩꯗ ꯋꯥꯔꯤꯖꯦ ꯑꯗꯩ ꯅꯣꯡꯃꯅ ꯁꯥꯏꯀꯜꯁꯤꯅ ꯃꯤ ꯃꯆꯥꯁꯦ ꯊꯣꯝꯗꯠꯂꯕ ꯑꯩꯅ
ꯑ
ꯊꯧꯗꯣꯛꯑꯒ ꯈꯤꯇꯪꯈꯛ ꯈꯤꯇꯪꯈꯛ ꯊꯣꯡꯀꯥꯟꯗꯩ ꯊꯧꯗꯣꯛꯑꯒ ꯈꯤꯇꯪꯈꯛ ꯊꯧꯗ ꯉꯥꯏꯔꯤꯕꯅꯦꯕ ꯃꯤ ꯃꯁꯥꯗ ꯑ ꯑꯃꯅ ꯄꯣꯔꯛꯄ ꯑꯍ ꯄꯣꯔꯛꯄ꯭ꯔꯣ ꯑꯥ ꯑꯗ ꯑꯩꯅ ꯅꯠꯇꯦ ꯄꯣꯔꯛꯄ꯭ꯔꯥ ꯄꯝꯃꯛꯄ꯭ꯔꯥ ꯃꯥꯏꯗꯣ ꯀꯥꯎꯔꯦ ꯑꯉꯥꯡ ꯑꯃꯅ ꯑꯉꯥꯡ ꯑꯃ ꯄꯨꯔ ꯂꯥꯛꯄꯅꯤ ꯑꯉꯥꯡ ꯑꯝꯗꯤ ꯈꯤꯇꯪ ꯑꯩꯉꯣꯟꯗ ꯑꯩꯅ ꯍꯟꯕ ꯑꯉꯥꯡ ꯅꯣꯏꯒꯨꯝꯕ ꯑꯣꯏꯗꯣꯏꯅꯦ ꯅꯣꯏꯒꯨꯝꯕ ꯑꯃꯅ ꯈꯔ ꯄꯤꯛ ꯄꯝꯄꯝꯃꯒ ꯊꯣꯛꯂꯛꯄ ꯅꯣꯏ ꯅꯪꯉꯣꯟꯗꯩꯁꯨ ꯈꯔ ꯍꯟꯕ ꯌꯥꯏ ꯍꯟꯅꯤ ꯍꯟꯅꯤ ꯃꯁꯇꯔꯒꯨꯝꯕ ꯂꯣꯏꯔꯕꯩꯁꯦ ꯆꯥꯡ ꯑꯣꯏꯗꯣꯏꯅꯤ ꯑꯩꯈꯣꯏ ꯏꯅꯥꯎꯄꯤ ꯕꯦꯁ ꯑꯣꯏꯕꯅꯦꯕ ꯑꯗꯨꯅ ꯃꯣꯏ ꯄꯣꯛꯇ ꯉꯥꯏꯕ ꯑꯉꯥꯡꯁꯦ ꯀꯨꯏꯗ꯭ꯔꯤꯕ ꯆꯍꯤ ꯑꯅꯤ ꯐꯥꯔꯝꯈꯤꯔꯣꯏ ꯄꯝꯕ ꯊꯣꯛꯑꯀꯥꯟꯁꯤꯗ ꯑꯩꯅ ꯁꯥꯏꯀꯜꯁꯤꯅ ꯊꯣꯝꯇꯠꯂꯕ ꯑꯣ ꯑꯅꯤꯁꯦ ꯕ꯭ꯔꯦꯛꯁꯦ ꯑꯩꯈꯣꯏꯒ ꯕꯥꯆꯧꯅꯗꯤ ꯍꯥꯏꯕꯅꯦꯕ ꯅꯪ ꯕ꯭ꯔꯦꯛꯇꯣ ꯅꯥꯈꯣꯡꯅ ꯐꯥꯒꯅꯨꯀꯣ ꯕ꯭ꯔꯦꯛ ꯕ꯭ꯔꯦꯛ ꯌꯥꯎꯏꯗꯣ ꯕ꯭ꯔꯦꯛꯇꯣ ꯍꯥꯟꯅ ꯆꯞꯀꯗꯝꯅꯤꯀꯣ ꯍꯥꯏꯕꯗ ꯑꯩꯅ ꯈꯣꯡꯅ ꯑꯗꯨꯝ ꯐꯥꯕ ꯑꯗꯨꯝ ꯉꯝꯃꯛꯄꯗꯣ ꯁꯥꯏꯀꯟ ꯇꯞꯅ ꯊꯧꯕꯒꯤ ꯑꯗꯨꯝ ꯅꯨꯃꯤꯠꯁꯦ ꯊꯣꯡꯒꯥꯟꯗꯩꯁꯨ ꯈꯔ ꯉꯝꯗꯅ ꯊꯧꯗꯔꯛꯄ ꯇꯄꯒ ꯃꯣꯏꯅꯤ ꯆꯠꯂꯝꯕꯗꯨ ꯑꯗꯨꯒ ꯅꯪꯗꯗꯅ ꯑꯩꯁꯦ ꯊꯣꯝꯖꯤꯜꯂꯕ ꯊꯣꯡꯕ ꯃꯣꯏꯒꯤ ꯗ꯭ꯔꯦꯟꯗꯣ ꯇꯥꯁꯟꯈ꯭ꯔꯦ ꯑꯃꯨꯛ ꯀꯣ ꯑꯗꯨ ꯇꯥꯟ ꯆꯥ ꯑꯗꯨꯅ ꯍꯧꯖꯤꯛꯀꯤ ꯑꯉꯥꯡ ꯑꯗꯨꯒꯤ ꯅꯨꯡꯒꯨꯝꯕ ꯑꯝꯗ ꯃꯥꯁꯦ ꯃꯔꯥꯏꯕꯁꯦ ꯌꯩꯔꯕ ꯑꯄꯤꯛꯄ ꯑꯉꯥꯡꯗꯣ ꯏꯁꯦ ꯖ꯭ꯔꯣ ꯆꯦꯟꯊꯔꯕ ꯂꯥꯏꯕꯛꯇ ꯁꯣꯛꯄꯒꯤ ꯏ ꯈꯨꯆꯦꯟꯗꯕ ꯑꯃ ꯂꯩꯕꯅꯦꯕ
ꯑꯥ
ꯗ꯭ꯔꯧꯒꯗ꯭ꯔꯧ ꯏꯟꯁꯤꯜꯂꯦꯗ ꯑꯩꯈꯣꯏ ꯕꯥꯆꯧ ꯀꯩꯗꯧꯔꯦ ꯑꯌꯦ ꯑꯗ ꯑꯩꯅ ꯍꯣꯏ ꯏꯆꯣꯟꯗꯣ ꯑꯩꯅ ꯊꯣꯝꯗꯠ ꯂꯩ ꯑꯗꯨ ꯏꯆꯣꯟ ꯀꯧꯋꯦꯕ ꯑꯉꯥꯡ ꯃꯆꯥꯗꯣ ꯊꯣꯝꯇꯠꯂꯦ ꯏꯅ ꯄꯨꯉꯥꯡ ꯉꯥꯡ ꯍꯧꯔꯕꯅꯦꯅ ꯍꯥꯏ ꯆꯦꯟꯁꯤꯜꯂꯤ ꯑꯗꯨꯒ ꯑꯩꯈꯣꯏ ꯃꯥꯅ ꯀꯌꯥꯝ ꯊꯤ ꯁꯣꯛꯑꯒꯦ ꯑꯦ ꯃꯣꯏ ꯃꯌꯥꯝꯁꯦ ꯑꯣꯖꯟꯅꯔꯦ ꯑꯗꯨꯅ ꯑꯉꯥꯡꯗꯣ ꯐꯥꯔꯃꯥꯁꯤꯗꯒ ꯄꯨꯔ ꯇꯤꯇꯥꯥꯟꯅꯁ ꯀꯥꯞꯄꯦ ꯈꯪꯉꯕ
ꯎ
ꯀꯥꯎ ꯉꯝꯃꯣꯏꯗꯕ ꯑꯃ
ꯏꯁ ꯑꯗꯩ ꯐꯅꯥꯃꯨ ꯁꯥꯏꯀꯜ ꯄꯥꯏꯗ꯭ꯔꯦ
ꯎꯝ
ꯑꯗꯨꯒ ꯑꯃꯨꯛꯁꯤꯅ ꯇꯨꯁꯟꯗꯣꯏꯅꯦꯕ ꯀꯅꯥꯝ ꯎꯍꯧꯗꯦꯕ ꯑꯗꯨ ꯅꯨꯃꯤꯠꯁꯦ ꯑꯁ ꯑꯗꯨꯏꯗꯨꯃꯒ ꯗ꯭ꯔꯦꯟ ꯄꯨꯔꯥ ꯏꯟ ꯆꯤꯡꯅꯕꯒꯨꯝꯕ ꯂꯧꯈꯣꯡꯗꯣ ꯑꯗ ꯄꯨꯔꯥ ꯇꯥꯁꯟꯕꯅꯦ ꯏꯁꯤꯡ ꯀꯪꯕ ꯃꯇꯝꯕꯨꯗꯤ ꯑꯣꯏꯕ ꯑꯗꯨꯁꯨ ꯑꯩꯅ ꯑꯉꯝꯕꯗꯒꯤ ꯇꯤꯀꯠ ꯑꯩꯈꯣꯏꯁꯦ ꯌꯥꯝ ꯅꯨꯡꯉꯥꯏꯕꯒꯤ ꯒꯔ ꯒꯔ ꯒꯔ ꯒꯔ ꯒꯔ ꯁꯨꯃꯥꯏꯅ ꯅꯨꯡꯗ ꯀꯥꯂꯦꯟ ꯆꯪꯉꯛꯄꯒꯤ ꯅꯨꯡꯗꯥꯡꯋꯏꯔꯝ ꯑꯣꯏꯕ ꯏꯁꯤꯡ ꯀꯪꯕ ꯍꯥꯏꯇꯥꯔꯦ ꯂꯧꯈꯣꯡꯁꯤꯡꯁꯦ
ꯑꯥ
ꯊꯧ ꯂꯥꯛꯄ ꯑꯗꯨꯒ ꯒꯣꯂꯥꯏ ꯂꯩꯕ ꯑꯁꯤꯗꯩꯁꯤꯗ ꯅꯪꯍꯧꯗꯅꯅ ꯇꯥꯁꯜ ꯄꯨꯂꯞ ꯁꯥꯏꯀꯜꯅꯦ ꯀꯩꯅꯦ ꯑꯩ ꯑꯧ ꯂꯩꯈꯣꯝ ꯊꯣꯛꯇꯦꯕ ꯀꯪꯕ ꯍꯥꯏꯇꯥꯔꯦ ꯑꯩꯈꯣꯏꯗꯤ ꯆꯤꯡꯌꯥ ꯑꯣꯏꯕꯅꯤꯅ ꯌꯥꯝ ꯊꯨꯟ ꯊꯨꯟ ꯀꯪꯗꯅ ꯈꯣꯡꯖꯤꯡꯗ ꯑꯗꯩ ꯑꯩꯅ ꯀ ꯀꯅꯥꯝ ꯍꯥꯏꯗꯣꯛꯇꯦ ꯉꯁꯤ ꯕꯧ ꯍꯥꯏꯗꯣꯛꯇꯦ
ꯑꯗꯨ ꯑꯩꯉꯣꯟꯗ ꯑꯍꯥꯟꯕ ꯇꯥꯔꯦ
ꯑꯧ ꯖꯨꯒꯣꯠ ꯌꯥꯝ ꯆꯥꯔꯛꯇꯦꯕ ꯁꯨꯝ ꯅꯤꯡꯖꯪꯉꯛꯄ ꯅꯪ ꯁꯥꯏꯀꯜ ꯊꯧꯔꯔꯣꯏ ꯇꯧꯔꯦ
ꯑꯥ-
ꯌꯥꯝ ꯐꯥꯎꯔꯛꯏꯗ ꯍꯧꯖꯤꯛꯇꯕꯨ ꯏꯁꯥꯁꯦ ꯌꯥꯝ ꯍꯜꯂꯕꯅꯤ
ꯃꯤꯁꯁꯤ ꯁ꯭ꯀꯨꯜꯂꯤꯡꯗꯤ ꯀꯥꯏ ꯇꯧꯔꯛꯀꯦ ꯀꯥꯏ ꯀꯥꯏ ꯇꯝꯃꯛꯀꯦ ꯑꯥ
ꯎꯝ- ꯀ꯭ꯂꯥꯁ ꯋꯥꯟꯗꯩꯅ ꯑꯥꯏꯠ ꯄꯨꯨꯛꯅꯅꯦ ꯑꯩꯈꯣꯏꯗꯨ ꯃꯅꯥꯛꯇ ꯕꯥꯜ ꯕꯤꯗ꯭ꯌꯥꯅ ꯑꯃ ꯂꯩꯌꯦꯕ
ꯑꯥ ꯂꯥꯏꯔꯤꯛꯁꯨ ꯑꯟꯗ꯭ꯔꯣꯔꯣꯝꯗ
ꯑꯣ ꯕꯥꯜ ꯕꯤꯗ꯭ꯌꯥ ꯃꯟꯗꯤꯔꯅ ꯂꯩꯌꯦꯕꯀꯣ ꯑꯗ ꯇꯝꯃꯦ ꯑꯥꯏꯠ ꯄꯨꯛꯅ ꯑꯗꯨꯗꯒꯤ ꯅꯥꯏꯟ ꯇꯦꯟꯗꯨꯅ ꯏꯃꯥꯅꯨꯋꯦꯜ ꯏꯪꯂꯤꯁ ꯑꯦꯀꯥꯗꯃꯤꯅ ꯑꯩꯈꯣꯏ ꯑꯅꯤ ꯆꯠꯄꯤꯒꯤ ꯚꯤꯗꯤꯑꯣꯗ ꯍꯦꯛ ꯌꯥꯎꯕ ꯁ꯭ꯀꯨꯜꯗꯣ
ꯑꯥ
ꯑꯗꯨ ꯇꯝꯃꯛꯑꯦ ꯑꯅꯤ ꯆꯠꯄꯤ ꯕꯤꯗꯤꯌꯣꯗꯣ ꯈꯪꯕ꯭ꯔꯣ
ꯈꯪꯉꯦ ꯍꯣꯏ ꯃꯆꯤꯟ ꯃꯅꯥꯎ ꯂꯣꯏꯃꯛ ꯇꯧꯕꯗꯣ
ꯂꯧꯁꯤꯟꯕ ꯉꯝꯗꯕ ꯁ꯭ꯀꯨꯜꯗꯨꯗ ꯇꯝꯃꯛꯑꯦ ꯑꯗꯩ ꯑꯦꯂꯚꯦꯟ ꯇꯨꯌꯦꯜꯞꯅ ꯇꯤ ꯖꯤꯗ
ꯑꯣ ꯇꯤꯒꯤꯒꯤ ꯁꯥꯇ꯭ꯔꯤꯅꯤꯅꯦ ꯑ ꯗꯨꯗ
ꯑꯗꯨꯒ ꯒ꯭ꯔꯦꯖꯨꯌꯦꯁꯟꯅ ꯖꯤ ꯄꯤꯗ
ꯎꯝ
ꯑꯦꯝ ꯌꯨꯗ
ꯑꯣ ꯑꯣ
ꯑꯩꯅ ꯌꯥꯝꯅ ꯑꯩꯈꯣꯏꯒꯤ ꯃꯤꯀꯤ ꯂꯥꯏꯀꯤꯗꯅ ꯇꯝꯃꯛꯄꯁꯦ ꯇꯤ ꯖꯤꯕꯨꯛ ꯇꯝꯃꯛꯄ ꯃꯇꯝꯁꯦ ꯑꯉꯥꯡ ꯑꯣꯏꯔꯤꯉꯩꯗꯗꯤ ꯑꯩꯅ ꯁꯤꯖꯦ ꯑꯣꯏꯌꯦꯕ
ꯍꯨꯝ-ꯍꯨꯝ-ꯁꯥꯊꯤꯕ ꯃꯇꯝꯅꯦ
ꯌꯥꯝ ꯁꯥꯊꯤꯅ ꯑꯦꯕ꯭ꯔꯦꯁ ꯑꯣꯏꯕ ꯃꯤꯗꯤ ꯑꯣꯏꯔꯛꯑꯦꯕ ꯑꯦꯕ꯭ꯔꯦꯁ ꯍꯥꯏꯗꯤ ꯌꯥꯝ ꯍꯩꯕꯁꯨ ꯑꯣꯏꯗꯦ ꯌꯥꯝ ꯍꯩꯇꯕꯁꯨ ꯑꯣꯏꯗꯦ ꯑꯗꯨꯒ ꯌꯥꯝꯅ ꯑꯑ-ꯑꯑ--ꯀꯔꯤ ꯍꯥꯏꯇꯥꯔꯦ ꯑꯃꯨꯛꯅ ꯈꯪꯋꯥꯡ ꯋꯥꯡ ꯑꯃꯨꯛꯅ ꯈꯪꯅꯦꯝꯅꯦꯝ ꯑꯗꯨ ꯁꯨꯡꯇꯧ ꯇꯧꯔꯛꯇ꯭ꯔꯤꯕ ꯑꯩ ꯄꯨꯟꯁꯤꯗ ꯄꯤ ꯁꯤꯖꯦ ꯁꯤꯛꯁꯇꯤ ꯐꯥꯏꯚ ꯇꯩꯅ ꯁꯤ ꯁꯤꯛꯁꯇꯤ ꯑꯥꯏꯠ ꯐꯧꯛꯗ ꯂꯣꯏ ꯂꯩꯌꯦꯕ
ꯎꯝ
ꯇꯦꯟꯁꯨ ꯇꯨꯋꯦꯜꯐꯁꯨ ꯑꯗꯩ ꯒ꯭ꯔꯦꯖꯨꯑꯦꯁꯟꯁꯨ ꯃꯥꯁꯇꯔꯁꯨ ꯑꯗꯨꯃꯥꯏꯅ ꯆꯥꯡ ꯑꯃꯗ ꯏꯁꯥꯒꯤ ꯇꯥꯗꯅ ꯕꯨꯗꯤ ꯂꯩꯔꯛꯄꯥ ꯃꯤꯅꯦꯕ
ꯍꯣꯏ
ꯑꯗꯨꯅꯦ ꯍꯥꯏꯁꯤꯅꯦ ꯐꯅꯌꯥꯝ ꯉꯥꯎꯁꯟꯅꯔꯁꯨ ꯑꯩ ꯀꯔꯝ ꯀꯥꯟ ꯉꯥꯎꯁꯟꯅꯅꯤ ꯈꯪꯉꯦ ꯍꯥꯢꯁꯦ
ꯎꯝ
ꯑꯗ ꯑꯩꯈꯣꯏ ꯌꯨꯝ ꯊꯪꯅꯕꯗ ꯏꯆꯦ ꯑꯃ ꯂꯩꯌꯦ
ꯎꯝ
ꯑꯩꯅ ꯇꯧꯔꯤꯒꯩ ꯇꯧꯗꯣꯏꯕ ꯃꯥꯁꯤꯅ
ꯍꯨꯝ ꯍꯨꯝ ꯃꯥꯟꯅꯕꯅꯦ ꯑꯗꯨꯝ ꯆꯞ ꯆꯞ
ꯑꯗꯣ ꯃꯥꯁꯦ ꯢꯁ ꯃꯣꯏ ꯇꯥꯃꯣꯁꯤꯅꯅꯦ
ꯑꯥ
ꯑꯥꯔ ꯀꯦꯗ ꯇꯝꯍꯟꯗꯣꯏꯅꯦ ꯑꯥꯔ ꯀꯦ ꯁꯅꯥꯇꯣꯝꯕꯤꯗ ꯃꯃꯥꯕꯨꯣꯛꯍꯣꯏꯁꯤꯗ ꯊꯝꯃꯒ ꯑꯥꯔ ꯀꯦ ꯁꯅꯥꯇꯣꯝꯕꯤꯗ ꯇꯝꯍꯜꯂꯕ
ꯑꯥ
ꯑꯗꯒꯤꯗꯤ ꯅꯨꯄꯥ ꯀꯣꯏꯈꯠꯂꯕ ꯀ꯭ꯂꯥꯁ ꯁꯚꯦꯟꯗꯒꯤ
ꯎꯝ
ꯑꯥꯔꯀꯦ ꯇꯝꯕꯗ ꯃꯥꯁꯦ ꯆꯍꯤ ꯍꯤ ꯑꯃ ꯃꯥꯡꯖꯒꯨꯝ ꯇꯧꯕꯅꯦ ꯑꯗꯨꯒ ꯑꯩꯅ ꯀ꯭ꯂꯥꯁ ꯅꯥꯏꯟ ꯇꯝꯕꯗꯨꯗ ꯏꯃꯥꯅꯨꯌꯦꯜ ꯇꯝꯕꯗ ꯃꯥꯁꯨ ꯇꯝꯅꯤꯅ ꯇꯧꯈꯠꯂꯛꯑꯕ ꯥꯑꯗꯥꯢ ꯇꯧꯔꯥ ꯇꯝꯃꯦ ꯑꯗꯨꯒ ꯃꯥ ꯑꯩꯅ ꯀ꯭ꯂꯥꯁꯇꯤ ꯍꯦꯜꯂꯦ ꯏꯆꯦ ꯑꯣꯏꯔꯖꯨ ꯑꯩꯅ ꯀ꯭ꯂꯥꯁꯇꯤ ꯍꯦꯜꯂꯗ꯭ꯔꯥ
ꯎꯝ
ꯅꯨꯄꯥꯁꯤꯅꯅꯦ ꯃꯥꯅ ꯀꯣꯏꯗꯕꯁꯦ ꯑꯃꯇ ꯂꯩꯇꯕ ꯂꯝ ꯈꯨꯗꯤꯡꯒꯤ ꯅꯨꯄꯥ ꯊꯝꯕ ꯂꯩꯔꯛ ꯈꯨꯗꯤꯡ ꯅꯨꯄꯥ ꯊꯝꯕ ꯑꯗꯣ
ꯑꯥꯔꯀꯦ ꯁꯅꯥꯇꯣꯝꯕꯤ ꯁꯥꯇ꯭ꯔꯤꯁꯦ ꯌꯥꯝ ꯁꯥꯊꯤꯕꯅꯦ
ꯑꯗꯨꯃꯥꯏꯅ ꯇꯧꯋꯦ ꯑꯗꯣ ꯇꯨꯌꯦꯜꯞꯇꯁꯨ ꯑꯗꯨꯝ ꯄꯥꯁ ꯇꯧꯈꯤꯗ꯭ꯔꯦ ꯑꯗꯣ ꯂꯨꯍꯣꯡꯕꯗꯗꯤ ꯃꯄꯥꯟ ꯅꯥꯏꯕ ꯈ꯭ꯋꯥꯡꯒꯤ ꯐꯅꯛꯇꯣ ꯁꯥꯏꯌꯦ ꯂꯨꯍꯣꯡꯕꯗꯗꯤ ꯁꯅꯥꯅ ꯇꯦꯛꯊꯒꯩ ꯄꯨꯔꯥ ꯆꯠꯈ꯭ꯔꯦ ꯑꯩꯈꯣꯏꯅ ꯂꯥꯏꯔꯤꯛ ꯇꯝꯃꯤꯅꯦꯅ ꯁꯣꯝꯗ ꯁꯤ ꯀꯤꯁꯨ ꯊꯣꯛꯇꯦ ꯏꯃꯥ ꯏꯄꯥ ꯏꯖꯠ ꯂꯩꯅ ꯋꯥꯍꯟꯗꯅ
ꯍꯨꯝ-ꯍꯨꯝ-ꯍꯨꯝ-ꯍꯨꯝ-ꯍꯨꯝ-ꯍꯨꯝ-ꯀꯩꯝꯖꯨ ꯍꯥꯏ ꯐꯪꯍꯧꯗꯒꯨꯝ ꯇꯧ
ꯍꯩꯕꯨꯗꯤ ꯍꯩꯍꯦ ꯑꯩꯗꯤ ꯂꯣꯏꯅ ꯑ ꯍꯩ ꯀꯩꯅꯣ ꯑꯗꯩ ꯂꯕꯨꯛ ꯀꯨꯝꯕꯖꯨ ꯍꯩ
ꯑꯩꯈꯣꯏ ꯑꯗꯣꯝꯗꯤ ꯁꯥꯟꯅꯗꯦ ꯈ꯭ꯋꯥꯡꯒꯤꯗꯤ ꯑꯣ ꯁꯟꯖꯦꯝꯕꯝ ꯍꯣꯏ ꯃꯤꯁ
ꯎꯝ ꯎꯝ ꯎꯝ ꯎꯝ ꯎꯝ ꯇꯧꯅꯖꯦꯗꯤ ꯍꯝ ꯑꯩ ꯍꯩꯇꯕ ꯂꯩꯇꯦ ꯑꯗꯨ ꯅꯣꯏꯅ ꯆꯥꯡ ꯑꯃꯗ ꯑꯩꯅ ꯀꯔꯝ ꯀꯥꯟ ꯂꯥꯏꯔꯤꯛ ꯄꯥꯅꯤ ꯀꯔꯝ ꯀꯥꯟ ꯀꯩꯗꯧꯅꯤ ꯑꯩ ꯂꯣꯏꯅ ꯈꯪꯉꯦ ꯍꯥꯏꯁꯦ
ꯎꯝ ꯑꯩꯈꯣꯏꯒꯤ ꯏꯆꯥ ꯑꯃ ꯁꯟꯖꯦꯝꯕꯝ ꯃꯤꯁ ꯍꯣꯏ ꯑꯗꯣꯝꯗꯩ ꯑꯃ ꯂꯩꯌꯦ ꯑꯗꯨꯗ
ꯀꯩ ꯃꯤꯡ ꯀꯧꯒꯦ
ꯃꯉꯥꯜꯂꯩꯕꯤꯅ
ꯈꯪꯗꯦ ꯑꯗꯨꯗꯤ
ꯁꯟꯖꯦꯝꯕꯝꯗꯩꯅꯦ ꯃꯥꯕꯨꯗꯤ
ꯎꯝ ꯈꯪꯗ꯭ꯔꯦ ꯑꯗꯨ ꯅꯪ ꯀꯥꯏ ꯇꯝꯃꯛꯀꯦ ꯑꯦꯂꯚꯦꯟ ꯇꯨꯋꯦꯜꯄ ꯁꯇꯦꯟꯗꯔ ꯔꯣꯕꯥꯔꯠ
ꯏꯕꯣꯇꯣꯟꯁꯅꯥꯗ ꯇꯥꯕ ꯉꯝꯗꯕ
ꯁꯇꯦꯟꯗꯔ ꯔꯣꯕꯥꯔꯠ ꯂꯩꯔ ꯁꯇꯦꯟꯗꯔ ꯔꯣꯕꯥꯔꯠꯇ ꯇ꯭ꯋꯦꯜꯄꯄꯨꯛ ꯇꯝꯃꯣ ꯌꯥꯗ꯭ꯔꯣ
ꯇꯝꯅꯤꯡꯗꯦ ꯍꯨꯝ-ꯍꯨꯝ-ꯇꯨꯋꯦꯜꯄ ꯇꯦꯟꯐꯧꯗꯤ ꯂꯤꯡꯉꯦ ꯑꯗꯨꯒ ꯀꯩꯅꯣ ꯏꯂꯚꯦꯟ ꯇꯨꯋꯦꯜꯞꯇꯗꯤ ꯀꯩꯁꯨ ꯌꯥꯗꯦꯗ
ꯎꯝ
ꯄ꯭ꯔꯥꯏꯚꯦꯠ ꯁ꯭ꯀꯨꯜꯒ ꯑꯣꯏꯕꯒꯤ
ꯑꯗꯨꯏ ꯁꯔꯨꯛꯄꯨꯗꯤ ꯏꯕꯣꯇꯣꯟꯁꯅꯥ ꯑꯗꯨꯝ ꯃꯤ ꯐꯩꯗ
ꯎꯝ
ꯏꯃꯥꯏ ꯇꯤꯖꯤ ꯇꯝꯃꯤꯉꯥꯏꯁꯨ ꯅꯨꯡꯉꯥꯏ ꯅꯨꯡꯉꯥꯏꯕ ꯋꯥꯔꯤ ꯌꯥꯝ ꯂꯩꯗ ꯕꯖꯥꯔ ꯃꯅꯨꯡꯖꯦ ꯇꯤ ꯖꯤ ꯇꯝꯃꯤꯉꯩꯗ ꯂꯣ ꯑꯩ ꯈꯪꯉꯤꯅꯤ ꯀꯩꯅꯣ ꯀꯔꯥꯏ ꯀꯥꯏꯗ ꯀꯩ ꯂꯩꯒꯦꯖꯦ ꯑꯗꯨꯅ ꯀꯩꯅꯣ ꯍꯥꯏꯔ ꯀꯥꯟꯗ ꯀ꯭ꯂꯥꯁ ꯇꯥꯏꯃꯤꯡ ꯑꯩꯈꯣꯏ ꯃꯥꯅ ꯕꯖꯥꯔꯗ ꯉꯥꯔꯤ ꯂꯩꯔꯣꯅ ꯍꯦꯛ ꯇꯞꯄꯦꯕ ꯄꯥꯛꯇꯛꯅꯅ ꯑꯩꯈꯣꯏ ꯏꯃꯥꯟꯅꯕ ꯇꯤꯝ ꯇꯤ ꯖꯤꯗ ꯑꯩꯈꯣꯏ ꯇꯔꯨꯛ ꯄꯨꯜꯂꯦꯕ ꯑꯩꯈꯣꯏ ꯏꯃꯥꯟꯅꯕꯤ ꯇꯤꯝꯖꯤꯅ ꯉꯁꯤꯗꯤ ꯁꯣꯝ ꯆꯧꯎꯁꯤꯔꯥ ꯆꯧꯖꯩ ꯍꯜꯂꯛꯄꯇ ꯉꯥꯔꯤ ꯂꯩꯗꯣꯏꯕ ꯑꯍ ꯉꯁꯤ ꯑꯗꯨꯗ ꯑꯩꯈꯣꯏ ꯃꯥꯅ ꯊꯦꯡꯉꯖꯨ ꯑꯗꯨꯀꯩꯒꯤꯅꯣ ꯉꯥꯔꯤ ꯂꯩꯕ ꯆꯠꯂꯤꯉꯩꯗ ꯕꯁ ꯒꯥꯔꯤ ꯅꯪꯍꯧꯗ꯭ꯔꯦ ꯍꯥꯏꯗꯣꯏꯕ
ꯍꯥ-ꯍꯥ-ꯍꯥ-ꯍꯍ
ꯑꯗꯨꯃꯥꯏꯅ ꯇꯧ ꯇꯧꯗꯅ ꯑꯁ ꯕꯖꯥꯔ ꯑꯝꯗ ꯔꯤꯆꯥꯔꯖ ꯀꯥꯞꯄ ꯈꯪꯉꯛꯏꯗꯣ
ꯎꯝ
ꯏꯃꯥꯟꯅꯕꯤ ꯂꯣꯟ ꯐꯣꯟ ꯂꯣꯟꯅ ꯄꯥꯏꯕ ꯂꯩꯀꯥꯏꯗ ꯃꯣꯕꯥꯏꯜ ꯔꯤꯆꯥꯔꯖ ꯍꯥꯞꯄ ꯌꯥꯗꯕ ꯊꯥꯏꯅꯗꯤ ꯗꯨꯀꯥꯟꯗ ꯍꯥꯞꯅꯔꯝꯃꯤꯗꯅ ꯑꯗ ꯑꯗꯨꯒꯨꯝꯕꯗ ꯌꯥꯝ ꯇꯧꯔꯛꯑꯦ ꯖꯒꯠꯁꯤꯗ ꯑꯩꯅ ꯍꯧꯖꯤꯛ ꯂꯣꯏ ꯈꯪꯉꯤꯁꯦ ꯁꯣꯛꯂꯛꯇꯕ ꯑꯝꯇ ꯂꯩꯇꯕꯩꯅꯦꯕ ꯑꯗꯨꯅꯤ ꯑꯩꯅ ꯒꯥꯏꯗ ꯇꯧꯒꯦ ꯅꯣꯏ ꯀꯩꯅꯣ ꯇꯧꯕꯩꯗꯣ ꯂꯣꯏ ꯈꯪꯉꯤ ꯍꯥꯏꯗꯣ
ꯎꯝ
ꯏꯁꯥꯖꯦ
ꯑꯝ ꯌꯨꯗ ꯂꯩ ꯀꯥꯟ ꯒꯤꯁ ꯍꯣꯁꯇꯦꯜꯗ ꯂꯩꯔꯛꯑ ꯍꯥꯏꯕ ꯑꯦꯝ ꯌꯨꯒꯤ
ꯑꯗꯨ ꯁꯤꯡꯒꯜ ꯔꯨꯝꯗꯗꯤ ꯅꯨꯡꯉꯥꯏ ꯖꯥꯅꯤ ꯑꯗꯗꯤ ꯏꯟꯗꯛꯁꯟ ꯑꯗꯨꯝ ꯊꯣꯡꯅꯤꯡꯕ ꯊꯣꯡꯍꯜꯂꯤ
ꯎꯝ ꯑꯦꯝ ꯌꯨꯒꯤꯅꯤ ꯃꯅꯤ ꯄꯨꯔ ꯗꯤꯄꯥꯔꯠꯃꯦꯟꯗꯣ ꯌꯥꯝ ꯐꯖꯩꯌꯦꯒ ꯍꯥꯏꯌꯦ ꯒꯥꯔꯗꯦꯟꯒ ꯃꯆꯥ ꯃꯒ ꯑꯩꯈꯣꯏ ꯃꯃꯥꯡꯗ ꯑꯩꯈꯣꯏ ꯀꯩꯅꯣ ꯁꯥꯏꯟꯁ ꯀꯣꯡꯒ꯭ꯔꯦꯁꯀ ꯁꯤꯟꯒꯤꯕꯗꯣ
ꯂꯥꯛꯄ꯭ꯔꯥ
ꯎꯏ ꯈꯪꯍꯧꯕ꯭ꯔꯥ
ꯑꯦ ꯑꯩꯈꯣꯏ ꯚꯣꯂꯨꯟꯇꯤꯌꯔ ꯑꯣꯏꯕ ꯌꯥꯎꯔꯤ
ꯑ ꯑꯩꯈꯣꯏ ꯁ꯭ꯀꯨꯜꯒꯤ ꯑꯣꯏꯅ ꯄꯨꯕ ꯍꯥꯏꯇꯥꯔꯦ ꯁ꯭ꯇꯦꯟꯗꯣꯔ ꯠ ꯃꯇꯝꯗꯨꯗ ꯑꯩꯈꯣꯏꯅ ꯀ꯭ꯂꯥꯁ ꯐꯥꯏꯐ ꯈꯛꯇꯪ ꯀꯥꯗ ꯉꯥꯏꯔꯤ ꯁꯤꯛꯁ ꯑꯣ ꯀ꯭ꯂꯥꯁ ꯁꯤꯛꯁ ꯍꯣꯏ ꯑꯩꯈꯣꯏ ꯀ꯭ꯂꯥꯁ ꯁꯤꯁ ꯀꯥꯗ ꯉꯥꯏꯔꯤ
ꯎꯝ
ꯃꯣꯗꯤꯒ ꯂꯥꯛꯇꯅꯒ ꯇꯧꯒꯤꯕꯗꯣ
ꯎꯝ
ꯑꯅꯦꯕ
ꯌꯥꯝ ꯅꯨꯡꯉꯥꯏ ꯁꯥꯏꯟꯁ ꯀꯣꯡꯒ꯭ꯔꯦꯁꯇ ꯑꯩꯈꯣꯏꯗꯤ ꯚꯣꯂꯟꯇꯤꯌꯥꯔ ꯑꯣꯏꯕꯒꯤ ꯇꯣꯀꯟ ꯇꯔꯥ ꯇꯣꯀꯟ ꯈꯔ ꯄꯤꯕꯅꯦꯕ ꯆꯥꯛ ꯆꯥꯕꯒꯤ ꯑꯁ ꯑꯩꯈꯣꯏꯅ ꯆꯥ ꯇꯕꯖꯦ ꯑꯥꯏꯁ ꯀ꯭ꯔꯤꯝꯒꯖꯦ ꯌꯦꯠ ꯑꯣꯏ ꯄꯥꯏ ꯄꯥꯏꯗꯅ ꯏ--ꯀꯣꯠ ꯀꯣꯠ ꯑꯗꯨ ꯑꯩ ꯍꯥꯏꯁꯤꯅꯦ ꯑꯗꯨꯝ ꯇꯧꯕ ꯌꯥꯕ ꯑꯩꯅ ꯌꯥꯎꯕ ꯌꯥꯕ ꯇꯧꯕ ꯌꯥꯕꯗꯤ ꯑꯩ ꯂꯣꯏ- ꯇꯧꯔ ꯂꯥꯛꯑꯦ ꯍꯥꯏꯁꯦ
ꯍꯣꯏ
ꯏꯁ ꯅꯨꯡꯉꯥꯏꯒ꯭ꯔꯕꯖꯥꯠꯅꯤꯗ ꯁꯥꯏꯟꯁ ꯀꯣꯡꯒ꯭ꯔꯦꯁ ꯑꯗꯨꯅꯤ ꯉꯁꯥꯏꯒꯤ ꯑꯩꯅ ꯃꯠ ꯃꯆꯤꯟ ꯃꯅꯥꯎ ꯆꯥꯕ ꯌꯥꯝ ꯆꯣꯞꯄꯗꯣ ꯑꯩꯅ ꯇꯣꯀꯟꯖꯦ ꯅꯨꯡꯊꯤꯟꯕꯨꯛ ꯌꯣꯟ ꯆꯤꯌꯔ ꯑꯣꯏꯕꯈꯩꯗꯤ ꯇꯣꯀꯟꯗꯣ ꯃꯥꯡꯉꯤ ꯅꯠꯇ꯭ꯔ ꯗꯤꯟꯅꯔꯒꯤꯗꯤ ꯑꯩꯅ ꯇꯣꯀꯟꯖꯦ ꯂꯣꯏ ꯂꯧ ꯂꯧꯁꯜꯍꯧꯔꯒꯅꯦ ꯃꯣꯏꯁꯦ ꯄꯨꯕ ꯑꯩꯗꯤ ꯔꯦꯟꯇ ꯂꯩꯔꯦ ꯍꯥꯏꯕꯗꯣ ꯑꯗꯣ ꯃꯣꯏ ꯃꯆꯤꯟ ꯃꯅꯥꯎ ꯇꯟꯒ ꯆꯥꯛꯀꯖꯤꯗꯤ ꯌꯥꯟꯅ ꯌꯥꯟꯅ ꯆꯥꯔꯦ ꯑꯗꯨ ꯑꯣꯗꯔꯤꯅꯤ ꯍꯜꯂꯛꯒ
ꯑꯁ ꯍ ꯍꯦꯛꯇꯥ ꯆꯥꯁꯜꯂꯕ
ꯎꯝ ꯐꯨꯏꯅꯤꯅꯦ ꯎꯔꯤꯒꯩ ꯆꯥꯛ ꯆꯥꯕꯤꯅꯤ ꯕꯐꯦꯠꯅꯤꯅ
ꯎꯝ ꯌꯥꯝ ꯅꯨꯡꯉꯥꯏꯒꯤꯕꯅꯤ ꯑꯩꯈꯣꯏꯁꯨ ꯅꯣꯡꯃ ꯑꯅꯤꯔꯛꯀꯨꯝꯕꯗꯤ ꯂꯥꯛꯈꯤ ꯑꯗꯨꯗꯤ
ꯑꯩ ꯊꯝꯃꯒꯦ ꯑꯃꯨꯛ
ꯎꯝ ꯍꯣꯏ ꯍꯣꯏ ꯁꯦ